ꯍꯜꯂꯣ
ꯇꯥꯔꯕꯣ
ꯇꯥꯔꯦ ꯇꯥꯔꯦ ꯇꯥꯔꯕꯣ
ꯇꯥꯏ ꯇꯥꯏ ꯀꯩꯅꯣ ꯌꯥꯝ ꯀꯨꯏ ꯃꯥꯜꯂꯦ ꯁꯤꯗꯤ
ꯀꯩꯒꯤꯅꯣ ꯈꯪꯗꯦꯅꯦ
ꯀꯩꯗꯧꯔꯝꯃꯤꯅꯣ
ꯂꯩꯔꯝꯕꯅꯤꯗ
ꯆꯥꯛ ꯆꯥꯁꯜꯂꯨꯔꯦ
ꯆꯥꯁꯜꯂꯨꯔꯦ
ꯍꯣꯔꯦꯟ ꯄꯨꯡ ꯇꯔꯥ ꯕꯥꯔꯣꯕꯨꯛ ꯉꯥꯏꯗꯣꯔꯤꯕ ꯁꯤꯅ ꯈꯪꯗ‌ꯦ ꯇꯨꯝꯗꯕꯤꯗ
ꯎꯝ
ꯄꯨꯡ ꯕꯥꯔꯣ ꯁ꯭ꯋꯥꯏꯗ ꯇꯨꯝꯃꯦꯗꯥꯏ
ꯇꯨꯝꯃꯦ ꯑꯗꯨꯃꯥꯏꯅ ꯑ ꯑꯁ ꯉꯁꯥꯏꯗꯤ ꯏꯕꯣ ꯋꯥꯕꯗ ꯋꯥꯕꯗ ꯏꯕꯣ ꯉꯁꯥꯏ ꯑꯌꯨꯛꯇꯣ ꯉꯟꯅ ꯍꯧꯒꯠꯂ‌ꯦ ꯑꯩ ꯉꯁꯥꯏ ꯀꯩꯅꯣ ꯇꯧꯔꯝꯃꯤꯗꯅ ꯃꯤꯗꯅ ꯑꯥ
ꯑꯥ
ꯑꯗꯩꯗꯤ ꯑꯩꯗꯣ ꯉꯔꯥꯡ ꯄꯨꯡ ꯑꯃ ꯑꯗꯨꯋꯥꯏ ꯇꯨꯝꯃꯦꯕ
ꯑ
ꯑꯗꯨꯗ ꯍꯧꯒꯠꯂꯛꯑꯒꯅꯦꯕ ꯑꯩꯅ ꯑꯃꯨꯛ ꯒꯥꯔꯤ ꯆꯥꯃꯝꯗ ꯑꯁ ꯉꯥꯎꯕꯅꯤ ꯀꯩꯅꯣ ꯏꯁꯥꯁꯦ ꯑꯗꯨꯒ ꯑꯃꯨꯛ ꯑꯥꯗ ꯆꯠꯂꯦ ꯅꯝꯕꯣꯜ ꯆꯠꯂꯦ ꯅꯝꯕꯣꯜ ꯆꯠ ꯑ ꯑꯩꯒ ꯑꯉꯥꯡ ꯑꯃꯒ ꯆꯠꯄꯅꯦ ꯃꯥꯒꯤ ꯀꯩꯅꯣ ꯇꯧꯕꯤꯕ ꯑ ꯑꯦꯗꯃꯤꯁꯟ ꯇꯧꯕꯒꯤ ꯑꯗꯨꯒꯤ ꯑꯃꯨꯛ ꯑꯥꯗ ꯑꯃꯨꯛ ꯌꯧꯔꯨꯔꯦ ꯑꯗꯨꯒ ꯀꯨꯏꯅ ꯑꯃꯨꯛ ꯉꯥꯏꯔ ꯂꯩꯔꯦ
ꯑ
ꯑꯁ ꯑꯗꯨꯒ ꯑꯥ ꯑꯩꯈꯣꯏ ꯑꯉꯥꯡ ꯑꯗꯨꯗꯨꯒ ꯀꯩꯅꯣ ꯇꯧꯔꯒ ꯎꯝ ꯇꯧꯕꯤꯔꯝꯃꯦ ꯀꯩꯅꯣꯗꯣ ꯑꯦꯗꯃꯤꯁꯟ ꯇꯧꯕꯤꯔꯝꯃꯦ
ꯑꯥ
ꯑ‌ꯦꯠꯃꯤꯁꯟ ꯇꯧꯕꯩꯕꯨ ꯑꯃꯨꯛ ꯅꯥꯕ ꯕꯦꯡꯗ ꯑꯃꯨꯛ ꯆꯠꯂꯒ ꯑꯃꯨꯛ ꯇꯧꯔꯝꯃ‌ꯦ ꯀꯣꯏꯆꯠ ꯀꯣꯏꯆꯠ ꯆꯠꯂꯒꯅꯤ ꯇꯧꯔꯝꯃꯤꯁꯤꯕꯨ ꯑꯗꯨꯗꯨꯒ ꯑ ꯕꯦꯡꯒꯤ ꯄꯩꯁꯥ ꯊꯤꯔꯝꯃꯦ ꯄꯨꯡꯂꯣꯏ ꯂꯣꯏꯔꯝꯃꯦ ꯉꯁꯤ ꯋꯥꯏ ꯍꯦꯛ ꯁꯪ
ꯀꯂꯦꯖꯀꯤꯔ‌ꯣ
ꯀꯣꯂꯦꯖꯀꯤ ꯅꯠꯇ‌ꯦꯗ ꯕꯦꯠꯀꯤꯅ‌ꯦ
ꯑꯣ ꯕꯦꯠꯃꯨꯛ ꯇꯧꯅꯤꯡꯉꯛ ꯑꯕ꯭ꯔꯥ
ꯕꯦꯠ ꯇꯧꯍꯧꯕꯅ ꯐꯔꯦ ꯍꯧꯖꯤꯛꯇꯤ ꯀꯩꯗꯧꯔꯨꯅꯤ ꯕꯦꯠ ꯇꯧꯗ꯭ꯔꯗꯤ
ꯑꯣꯖꯥ ꯑ‌ꯣꯏ ꯌꯥꯗ꯭ꯔꯦꯗꯥꯏꯅ‌ꯦ ꯕ‌ꯦꯠ ꯇꯧꯗ꯭ꯔꯥꯗꯤ
ꯑꯦ ꯀꯗꯥꯏꯗꯩ ꯀꯩꯝ ꯌꯥꯗꯕꯤꯅꯤꯕꯨ ꯍꯧꯖꯤꯛ
ꯗꯥꯏꯠꯇꯤ
ꯗꯥꯏꯠꯁꯨ ꯌꯥꯏ ꯗꯥꯏꯠꯅ ꯄ꯭ꯔꯤ ꯄ꯭ꯔꯥꯏꯃꯥꯔꯤꯒꯨꯝꯕꯒꯤ ꯑꯣꯏꯒꯗꯕ
ꯑꯣ ꯕꯦꯠꯅ ꯏꯂꯚ‌ꯦꯟ ꯇꯨꯋꯜꯞ
ꯎꯝ ꯑꯠꯇꯦ ꯑꯥ ꯏꯂꯚꯦꯟ ꯇꯨꯋꯜꯞꯁꯨ ꯑꯗꯨꯝ ꯌꯥꯔꯦ ꯑꯗꯒꯤ ꯃꯥꯏ ꯁꯤꯛꯁ ꯇꯩꯔ ꯀꯌꯥꯅꯣꯝꯗꯩ ꯑꯣꯏ ꯑꯥ ꯁꯤꯛꯁ ꯇꯩꯔ ꯀꯩꯅꯣ
ꯑ
ꯅꯣꯏꯗꯤ ꯕꯦꯠ ꯇꯧꯔꯣꯏꯗꯕ
ꯑꯩꯗꯤ ꯇꯧꯔꯔꯣꯏꯗ ꯇꯧꯅꯤꯡꯗ꯭ꯔ ꯇꯧꯅꯤꯡꯗ꯭ꯔꯦꯗ ꯀꯩꯗꯧꯔꯨꯅꯤ ꯊꯕꯛ ꯑꯃ ꯀꯩ ꯑꯃ ꯁꯨꯝ ꯌꯦꯡꯉꯒ ꯌꯦꯡꯉꯒ‌ꯦ
ꯒ꯭ꯌꯥꯟ ꯇꯥ ꯂꯩꯖꯔꯒꯦ ꯑꯗꯨꯔꯥ ꯅꯣꯏꯗꯤ ꯌꯨꯝꯗꯗꯤ ꯃꯤ ꯀꯌꯥ ꯆꯥꯛ ꯆꯥꯔꯤꯒꯦ
ꯌꯨꯝꯗ ꯍꯥꯏꯔꯣ
ꯎꯝ
ꯑꯥ ꯌꯨꯝꯗꯨꯗꯤ ꯑꯥ ꯑꯩꯈꯣꯏ ꯑꯍꯨꯝ ꯈꯛꯇꯅꯦ ꯑꯩꯈꯣꯏ ꯃꯥꯅꯦ ꯑꯩꯈꯣꯏꯕꯥꯅꯦ ꯑꯗꯨꯗꯨꯅ ꯑꯩꯈꯣꯏ ꯕꯥꯗꯣ ꯊꯕꯛ ꯀꯨꯝꯕ ꯆꯠꯊꯣꯛꯄ ꯈꯣꯊꯣꯛꯄ ꯇꯧ ꯇꯥꯔꯒꯗꯤ ꯀꯩꯅꯣ ꯇꯧꯗꯦ ꯏꯃꯥ ꯃꯊꯟꯇ ꯆꯥꯏ ꯑꯗꯨꯒ ꯑꯩꯈꯣꯏ ꯑꯩꯈꯣꯏ ꯃꯥꯁꯨ ꯀꯩꯁꯨꯝ ꯆꯥꯗꯕꯒꯨꯝꯕꯅꯤꯗ
ꯂꯥꯛꯑꯣ ꯍꯥꯏꯔꯛꯇ꯭ꯔꯣ ꯅꯪꯗꯤ
ꯑ ꯂꯥꯛꯑꯣꯕꯨ ꯍꯥꯏꯔꯛꯇꯦꯗ
ꯀꯔꯤꯒꯤ
ꯀꯩꯗꯧꯔꯨꯅꯤ ꯌꯨꯝꯗ ꯂꯩꯔꯒ ꯁꯤꯗ ꯂꯩ ꯐꯔꯦꯅ ꯆꯥꯞ ꯃꯥꯟꯅꯩ ꯁꯤꯗ ꯂꯩ ꯐꯔꯦꯅ ꯀꯩ ꯍꯥꯢꯕ
ꯀꯌꯥꯝ ꯀꯨꯏꯕꯨꯛ ꯂꯩꯈꯤꯗꯣꯔꯤꯒꯦ ꯁꯤꯗ
ꯌꯥꯝ ꯀꯨꯏꯅ ꯂꯩꯔꯔꯣꯏꯗ ꯈꯔ ꯂꯩꯔꯝꯃꯒ ꯑꯗꯨꯝ ꯆꯠꯂꯗꯝ
ꯎꯝ
ꯀꯩꯗꯧꯔꯨꯅꯤ
ꯃꯃꯥꯡꯁꯤ ꯊꯕꯛ ꯈꯔ ꯀꯧꯒꯗ꯭ꯔ ꯈꯟꯕꯅꯤ ꯀꯧꯗꯦꯅꯦ ꯀꯧꯕꯨꯗꯤ ꯀꯧꯏ ꯍꯥꯏꯗꯣꯛꯒꯗ꯭ꯔꯥ ꯁꯤꯕꯨ
ꯊꯥꯖꯗꯦ ꯏꯕꯣ ꯀꯧꯗꯤ ꯀꯧꯍꯦ ꯀꯧꯗꯤ ꯀꯧꯔꯛꯈꯤꯅꯤ ꯀꯧꯔꯛꯈꯤꯅꯤꯉꯣ ꯑꯦ ꯑꯗꯣ ꯃꯣꯏꯗꯣ ꯍꯥꯏꯗꯤ ꯍꯥꯏꯗꯣꯛꯄꯒꯤ ꯀꯩꯅꯣꯗꯨꯗꯤ ꯈꯪꯗ꯭ꯔꯦ ꯑꯗꯨꯗꯤ
ꯃꯥꯅꯦ
ꯒ꯭ꯌꯥꯟ ꯇꯥꯗꯦ ꯃꯤ ꯌꯥꯝꯗꯦ ꯑꯁ ꯃꯤ ꯌꯥꯝꯗꯦ ꯍꯥꯏꯕꯥ ꯋꯥꯅꯤ ꯢꯕꯣ ꯊꯥꯖꯤꯜ ꯂꯥꯛꯄ ꯃꯤꯗꯤ ꯏꯃꯩꯃ ꯃꯤ ꯂꯤꯁꯤꯡ ꯑꯃ ꯍꯦꯜꯂꯝꯅꯤ ꯑꯅꯤꯃꯨꯛꯀꯤ ꯆꯥꯡ ꯌꯧꯔꯝꯗꯧ ꯃꯥꯜꯂꯦ
ꯐꯖꯅꯕꯨ ꯎꯨꯢꯗ ꯅꯣꯏꯗꯤ ꯀꯥꯏ ꯊꯥꯖꯤꯟꯒꯦ ꯑꯣꯟꯂꯥꯢꯟ ꯊꯥꯖꯤꯟꯕ꯭ꯔꯥ
ꯑꯣꯟꯂꯥꯏꯟ ꯊꯥꯖꯟꯗꯤꯌꯦ ꯀꯩꯅꯣꯗ ꯑꯥꯗ ꯑꯗꯨꯝ ꯆꯠꯂꯒ ꯊꯥꯖꯟꯕꯤꯅꯦ ꯑꯁ ꯃꯤ ꯀꯨꯠꯁꯤꯟ ꯊꯤꯅ ꯆꯤꯟꯕꯤꯅꯤꯕꯣ ꯑꯥ ꯑꯣꯐꯤꯁꯇ ꯃꯤ ꯈꯨꯆꯤꯟ ꯊꯤ ꯆꯤꯟꯕꯤꯅꯤꯕꯣ ꯑꯗꯨꯗꯨꯅꯕꯣ ꯀꯩꯅꯣ ꯇꯧ ꯌꯥꯗꯕꯤ ꯍꯥꯏꯗꯤ ꯑꯁ ꯑꯗꯩ ꯃꯣꯏ ꯄ꯭ꯔꯣꯁꯦꯁꯁꯨ ꯌꯥꯝ ꯇꯞꯄ ꯍꯥꯏꯇꯥꯔꯦ ꯑꯗꯨꯗꯨꯅ ꯑꯁ ꯂꯣꯏ ꯂꯣꯏ ꯉꯟꯅꯒ ꯆꯠꯇ꯭ꯔꯗꯤ ꯅꯍꯥꯟꯗꯤ ꯏꯉꯣ ꯑꯩꯗꯣ ꯉꯟꯅ ꯆꯠꯂꯦ
ꯎꯝ
ꯄꯨꯡ ꯇꯔꯥꯃꯥꯊꯣꯏꯗ ꯊꯣꯛ ꯍꯥꯡꯕꯅꯦ ꯄꯨꯡ ꯃꯥꯄꯟ ꯃꯈꯥꯏꯗ ꯌꯧꯋꯦ
ꯑꯣ
ꯑꯗ ꯄꯨꯡ ꯇꯔꯨꯛꯇꯒꯤ ꯂꯥꯛꯄ ꯃꯤ ꯌꯥꯎꯋꯦꯅ ꯇꯧꯅꯥꯔ ꯂꯩꯔꯃꯤꯅꯤ ꯅꯪꯕꯨ ꯑꯣꯁ ꯃꯤ ꯈꯨꯠꯆꯤꯟ ꯊꯤ ꯆꯤꯟꯕꯅꯤ ꯀꯩꯅꯣ ꯑꯩꯁꯨ ꯂꯤꯁꯟꯕꯅꯤ ꯍꯦꯛꯇ ꯑꯗꯨꯅꯦ ꯑꯣ ꯂꯥꯛꯑꯣ ꯑꯗꯨꯅꯦ ꯑꯣꯟꯂꯥꯏꯟꯗ ꯇꯣꯛ ꯇꯧ ꯌꯥꯕꯗꯨꯕꯨ ꯀꯩ ꯇꯧꯕꯩꯅꯣ ꯈꯪꯗꯦ ꯑꯗꯣ ꯑꯩ ꯃꯤ ꯆꯤꯟ ꯆꯤꯟꯕꯗꯨꯗ ꯇꯟꯖꯥ ꯂꯧꯔ ꯐꯠ ꯂꯧꯅ ꯂꯤꯁꯟ ꯍꯧꯔꯦ ꯑꯗꯨꯗꯣꯉꯣ ꯀꯨꯏꯍꯧꯗꯦ ꯑꯩꯕꯨꯗꯤ ꯐꯠ ꯂꯥꯎ ꯊꯥꯖꯤꯜꯂꯝꯃꯦꯗꯅ ꯑꯗꯣ ꯅꯠꯇ꯭ꯔꯗꯤ ꯍꯣꯝꯖꯦ ꯃꯥꯏ ꯀꯩꯅꯣꯒꯤ ꯃꯈꯥ ꯄꯣꯜꯂꯦꯗ ꯄꯣꯁ ꯄꯣꯁꯇꯨꯒꯤ ꯃꯈꯥ ꯄꯣꯜꯂꯦ
ꯑꯣ
ꯅꯠꯇ꯭ꯔꯗꯤ ꯑꯩ ꯄꯨꯡ ꯃꯔꯤ ꯃꯉꯥꯐꯥꯎ ꯂꯦꯞꯄꯗ ꯅꯍꯥꯟꯗꯤꯉꫭ ꯄꯨꯡ ꯇꯔꯥ ꯕꯥꯔꯣ ꯑꯗꯨꯋꯥꯏꯗ ꯆꯠꯂꯦ ꯈꯪꯗꯗꯅ ꯀꯣꯝꯃꯝꯗꯧ ꯃꯥꯟꯗꯅ ꯑꯅꯤꯔꯛ ꯆꯠꯂꯦ ꯑꯅꯤꯔꯛ ꯆꯠꯄꯗ ꯁꯥ ꯑꯍꯥꯥꯟꯕꯩꯗꯨꯗꯅ ꯑꯃ ꯊꯥꯖꯜꯂꯝꯃꯦ ꯑꯅꯤꯁꯨꯨꯕꯩꯗꯨꯅ ꯑꯃ ꯊꯥꯖꯟꯕꯩꯅꯦꯕ ꯈꯪꯗꯗꯅ ꯑꯩꯗꯤ ꯄꯨꯡꯗꫭ ꯀꯩꯅꯣꯗ ꯆꯠꯂꯨꯔꯦ ꯕꯥꯔꯣꯗ ꯑꯗꯨꯒꯗꯤꯕꫭ ꯍꯦꯛꯇ ꯆꯤꯟ ꯂꯩꯔꯝꯃꯝꯅꯦꯃꯦ
ꯑꯥ
ꯑꯗꯨ ꯄꯨꯡ ꯃꯔꯤ ꯇꯥꯏ ꯀꯩꯅꯣ
ꯍꯜ ꯂꯛꯄꯗ
ꯑ ꯑ ꯍꯜꯂꯛ ꯃꯔꯤ ꯃꯈꯥꯏ ꯇꯥꯕ ꯑꯗꯥꯏ ꯍꯜꯂꯛꯄꯗ
ꯑꯥꯏ ꯑꯥꯔ ꯕꯤꯅꯨꯡ ꯄꯨꯂꯤꯁ ꯅꯨꯡ ꯈꯔ ꯀꯧꯔꯗꯤ ꯐꯗꯧꯅꯤ
ꯑꯗꯨꯅꯦ ꯑꯗꯨ ꯀꯧꯔꯛꯑꯗꯤ ꯀꯧꯔꯛꯑꫭ ꯍꯥꯏꯅꯤ ꯀꯧꯔꯛꯇ꯭ꯔꯤꯁꯤꯅꯤ ꯈꯋꯥꯏ ꯂꯨ
ꯅꫭꯏꯕꯥ ꯍꫭꯏꯗꯤ ꯂꯤꯇꯥꯌꯔ ꯃꯇꯝ ꯋꯥꯠꯂꯤꯕꫭ
ꯑ ꯆꯍꯤ ꯇꯔꯥꯃꯨꯛ ꯂꯩꯔꯝꯒꯤꯗꯧ ꯃꯥꯜꯂꯦ
ꯅꯍꯥ ꯑꯣꯏꯕ꯭ꯔꯣ ꯍꯥꯏꯖꯤꯕꫭ ꯅꯧꯅ ꯄꯥꯟꯕꯩꯔꯣ
ꯅꯍꯥ ꯅꯍꯥ ꯑꯣꯏꯔꯤꯌꯦ ꯑꯩꯈꯣꯏ ꯕꯥ
ꯑꫭ ꯆꯍꯤ ꯇꯔꯥꯃꯨꯛꯇꯤ ꯌꯥꯝ ꯂꯩꯔꯤ ꯀꯩꯅꫭ
ꯂꯩ ꯀꯨꯏꯗ꯭ꯔꯦꯗ ꯆꯍꯤ ꯇꯔꯥꯃꯨꯛꯀ ꯍꯥꯏꯖꯦ
ꯑꯗꯨꯕꯨꯛꯀꯤ ꯃꯅꯨꯡꯗ ꯊꯕꯛ ꯇꯧꯍꯧꯗ ꯌꯥꯗꯕꯅꯤꯅꯦ
ꯇꯧꯍꯧꯗ ꯌꯥꯗꯝꯅꯦ ꯅꯠꯇ꯭ꯔꯗꯤ ꯂꯣꯏꯊꯣꯛ ꯇꯥꯔꯦ ꯄꯨꯟꯁꯤꯖꯤ ꯄꯨꯟꯁꯤꯁꯦ ꯄꯨꯔꯥ ꯄꯨꯟꯁꯤ ꯑꯃ ꯑꯣꯏ ꯑꯩꯈꯣꯏꯔꯣꯝꯒꯤꯗꯤ ꯃꯨꯁꯂꯤꯝꯅꯦ
ꯏꯁ ꯃꯩꯇꯩꯒꯤ ꯊꯕꯛꯀ ꯇꯧꯕꯤꯔꯛꯄꯔꫭ
ꯀꯗꯥꯏ ꯇꯧꯗꯣꯏꯅꯣꯍꯦ ꯕꯣꯠ ꯃꯌꯥꯗ ꯈꯔ ꯀꯩꯅꯣ ꯇꯧꯁꯜ ꯂꯝꯃꯅꯤ ꯂꫭꯏꯔꯦ
ꯑꯗꯗꯨꯝ ꯃꯨꯁꯂꯤꯝ ꯁꯨꯝ ꯆꯦꯜꯂꯦ
ꯍꯥꯥ
ꯃꯨꯁꯂꯤꯝ ꯆꯦꯟꯕ꯭ꯔꯕ ꯅꯣꯏꯁꯨ
ꯎꯄꯥꯏ ꯂꯩꯇꯦ ꯆꯦꯟ ꯇꯥꯕꯅꯤ ꯀꯩꯅꯣ ꯃꯣꯏꯒꯤ ꯆꯦꯟꯗꯗꯤ ꯀꯅꯥꯒꯤ ꯆꯦꯟꯂꯨꯅꯤ
ꯀꯥꯗꯧ ꯃꯤꯒꯤꯗ
ꯎꯝ
ꯃꯨꯁꯂꯤꯝ ꯀꯟ ꯑꯣ ꯅꯣꯏ ꯂꯤꯂꯣꯡ ꯄꯨꯜꯂꯦꯗꯥꯏ
ꯑꯩꯈꯣꯏꯗꯤ ꯂꯤꯂꯣꯡꯅꯦ ꯂꯤꯂꯣꯡ ꯀꯦꯟꯗ꯭ꯔ ꯑꯗꯨꯗꯨꯅ ꯎꯄꯥꯏ ꯇꯕ ꯍꯥꯏꯇꯥꯔꯦ ꯑꯩꯈꯣꯏꯗꯒꯤ ꯂꯦꯞꯄꯗꯣ ꯑꯩꯈꯣꯏꯗꯒꯤ ꯂꯦꯞꯄꯗꯣ ꯀꯥꯕ ꯉꯝꯃꯣꯏꯗꯕ ꯃꯤ ꯌꯥꯝꯕꯗꯣ ꯑꯁꯣꯟꯅꯥꯀꯟꯗꯅ ꯍꯦꯟꯕ
ꯎꯝ ꯑꯩꯈꯣꯏꯔꫭꯝꯒꯤꯗꯤ ꯑꯩꯈꯣꯏꯒꯤ ꯑꯦꯝ ꯃꯦꯂꯦꯗꫭ ꯑꯩꯈꯣꯏꯅ ꯍꯦꯛ ꯆꯍꯤ ꯁꯨꯔꯀꯥꯟꯗꯅ ꯊꯕꯛ ꯅꯨꯡ ꯀꯧꯅꯔꯀꯥꯟꯗꯣ
ꯑ
ꯑꯗꯨꯗ ꯚꯣꯠ ꯄꯣꯒꯤꯕꫭꯋꯥꯅꯤ
ꯑꯣ ꯑꯁ ꯅꯔꯥꯏꯕꯛ ꯊꯤꯅꯦ ꯑꯗꯨꯗꯤ ꯅꯪꯖꯦ
ꯅꯔꯥꯏꯕꯛ ꯊꯤꯕꯕꯨ ꯑꯩꯈꯣꯏꯗꯩ ꯍꯦꯟ ꯊꯤꯕ ꯑꯃ ꯂꯩꯌꯦ ꯑꯩꯈꯣꯏꯒꯤ ꯍꯧꯖꯤꯛꯀꯤ ꯑꯦꯝ ꯑꯦꯜ ꯑꯦꯒꯤ ꯃꯔꯤ ꯃꯇꯥꯁꯦ ꯑꯩꯈꯣꯏꯒꯤ ꯏꯅꯦ ꯂꯧꯋꯦꯕ ꯏꯅꯦ ꯑꯃ
ꯑꯣ
ꯃꯥꯏ ꯃꯆꯥꯖꯤꯡ ꯐꯥꯏꯕꯣꯛꯅꯦꯕ ꯅꯨꯄꯥ ꯉꯥꯛꯇ ꯍꯥꯏꯇꯥꯔꯦꯅꯦꯀꯣ
ꯑꯥ
ꯑꯁ ꯑꯩꯈꯣꯏꯔꯣꯝꯒꯤ ꯑꯦꯝ ꯑꯦꯜ ꯑꯦꯖꯦ ꯇꯧꯕ ꯉꯝꯕ ꯃꯤꯅꯤꯍꯦ
ꯑꯣ
ꯃꯤ ꯑꯥ ꯃꯥꯒꯤ ꯆꯥꯛ ꯅꯨꯡ ꯊꯣꯡꯅꯕ ꯅꯦꯄꯥꯂꯤ ꯑꯃ ꯂꯩꯃꯤ ꯕꯣꯇꯔ ꯊꯣꯛ ꯆꯟꯖꯜꯂꯥ ꯊꯕꯛ ꯍꯥꯞꯆꯤꯟꯕꯤꯅꯤ ꯍꯥꯅ ꯄꯤ ꯗꯕꯂꯤꯎ ꯗꯤ ꯒ ꯄꯥꯏꯔꯝꯕ ꯃꯤꯗꯨꯅꯦꯕ ꯑꯗꯨꯗꯨꯅ ꯀꯩꯅꯣ ꯑꯩꯈꯣꯏꯔꯣꯝꯒꯤ ꯃꯤ ꯂꯣꯏ ꯊꯕꯛ ꯑꯣꯏꯔꯗꯝꯃꯤ ꯑꯣꯏꯔꯗꯝꯃꯦꯅ ꯃꯣꯏꯁꯦ ꯇꯧꯖꯔꯒ ꯃꯣꯏ ꯄꯣꯠꯁꯤꯜꯂꯛꯇꯅ ꯑꯩꯈꯣꯏꯗꯩ ꯃꯣꯏꯅ ꯍꯦꯟ ꯂꯥꯏꯕꯛ ꯊꯤꯔꯦꯅ
ꯎꯝ
ꯊꯕꯛ ꯂꯣꯏ ꯍꯥꯞꯄꯤꯗ ꯑꯩꯈꯣꯏꯔꯣꯝꯒꯤꯗꯤ
ꯐꯩꯌꯦ ꯑꯗꯨꯃꯥꯏꯅ ꯍꯥꯞꯄꯤꯔꯝꯃꯤꯗꯣ
ꯑꯗꯨꯒ ꯇꯨ ꯊꯥꯎꯖꯟ ꯇ꯭ꯋꯦꯟꯇꯤ ꯇꯨꯗ ꯅꯇ꯭ꯔꯣ ꯕꯣꯠ ꯇꯧꯈꯤꯕꯗꯣ
ꯎꯝ ꯇꯨ ꯊꯥꯑꯣꯖꯟ ꯀꯌꯥꯅꯣ ꯀꯥꯎꯔꯦꯗ
ꯃꯃꯥꯡꯒꯤ ꯕꯣꯠꯇꯣ ꯑꯗꯨꯗ ꯄꯣꯕꯅꯦꯕ
ꯑꯣ
ꯑꯗꯨꯒꯤ ꯂꯦꯞꯄꯝꯗꯥꯏꯗꯒꯥꯁꯤꯕꯨ ꯃꯤ ꯑꯩꯈꯣꯏꯔꯣꯝꯒꯤ ꯃꯤ ꯂꯤꯁꯤꯡꯃꯨꯛ ꯍꯦꯟ ꯊꯕꯛ ꯍꯥꯞꯄꯦ ꯐꯖꯅ ꯍꯥꯞꯈ꯭ꯔꯖꯥꯠꯅꯤ ꯄꯤꯗꯕꯂꯤꯌꯨꯗꯤ ꯄꯥꯏꯔꯝꯕ ꯍꯥꯏꯇꯥꯔꯦꯅꯦ ꯃꯥꯏ ꯂꯣꯏꯔꯝꯗꯥꯏꯗ
ꯑꯣ
ꯑꯗꯨꯗꯅꯤ ꯍꯥꯞꯄꯝꯃꯤꯁꯤ
ꯐꯩꯌꯦ ꯑꯗꯨꯃꯥꯏ ꯍꯥꯞꯄꯝꯕꯗꯨꯅ ꯐꯠꯇ꯭ꯔꯣ
ꯐꯩꯌꯦ ꯑꯩꯈꯣꯏ ꯌꯥꯎꯍꯧꯗ꯭ꯔꯤꯁꯤꯅꯤ ꯑꯝꯇ ꯑꯣꯏꯔꯣꯏ ꯑꯣꯏꯔꯣꯏꯅ ꯊꯕꯛꯇꯤ ꯄꯪ ꯀꯧ ꯀꯧꯔꯒ ꯌꯥꯝ ꯀꯧꯈꯤꯕ ꯇꯥꯏꯃꯤꯡꯗꯨꯅꯦꯃꯤ ꯄꯤꯗꯕꯂꯤꯌꯨꯗꯤꯒꯤ
ꯑꯣ
ꯕꯣꯠ ꯃꯌꯥꯒꯤ ꯇꯧꯁꯤꯟꯅꯩꯅꯦ ꯇꯧꯁꯟꯅꯩꯅ ꯇꯧꯔꯒ ꯃꯊꯪ ꯃꯊꯪ ꯍꯥꯏꯗꯣꯔꯛꯑꯦ ꯑꯩꯈꯣꯏ ꯕꯥ ꯍꯣꯏꯁꯨ ꯆꯍꯤ ꯄꯨꯔꯥ ꯑꯦꯁ ꯕꯥꯔꯖꯦ ꯂꯣꯏꯔꯀꯥꯟꯁꯤꯗ ꯗ꯭ꯔꯥꯏꯚꯔꯒꯤ ꯊꯥꯖꯤꯜꯂꯒ ꯉꯁꯤ ꯑꯦꯗꯃꯤꯀꯥꯔꯗ ꯂꯥꯛꯑꯒ ꯍꯌꯦꯡꯁꯤꯅ ꯏꯟꯇꯔꯚꯤꯌꯨꯅꯦꯕ
ꯑꯥ
ꯉꯁꯤ ꯑꯍꯤꯡꯗ ꯂꯥꯛꯄꯋꯥꯅꯤ
ꯈꯟꯗꯤ ꯌꯥꯎꯗꯤ ꯌꯥꯎꯕ꯭ꯔꯣ
ꯌꯥꯎꯗ꯭ꯔꯦ ꯑꯗꯨꯅꯦ ꯑꯗꯨ ꯑꯦꯃꯤꯀꯥꯔꯗꯇꯣ ꯀꯩꯅꯣ ꯆꯂ ꯊꯝꯒꯦ ꯇꯧꯕꯅꯦ ꯐꯦꯝ ꯆꯂꯒ
ꯐꯩ ꯑꯗꯨꯅ ꯍꯦꯛ
ꯀꯗꯥꯏꯗꯒꯤ ꯅꯪꯁꯦ ꯑꯩꯒꯤ ꯃꯤ ꯅꯠꯇ꯭ꯔꯦꯗꯅ
ꯑꯥ
ꯅꯪꯁꯤꯅ ꯑꯃꯨꯛ ꯕꯤ ꯖꯦ ꯄꯤ ꯑꯣꯏꯔꯦꯗꯅ
ꯎꯝ
ꯊꯕꯛ ꯍꯥꯞꯄꯤꯔꯒꯦ ꯀꯪꯒꯔꯦꯖ ꯑꯣꯟꯒꯦꯔꯥ ꯍꯣꯏ ꯍꯥꯏꯔ ꯄꯩꯁꯥ ꯄꯤꯗꯕꯤꯗ ꯍꯣꯏ ꯍꯣꯏ ꯍꯥꯏꯔ ꯑꯁ ꯑ ꯑꯗꯨꯃꯥꯏ ꯇꯧꯕ ꯃꯤ ꯃꯌꯥꯝꯝꯒ ꯍꯥꯄꯦꯍꯦ ꯑꯩꯈꯣꯏꯔꯣꯝꯒꯤꯗꯤ
ꯄꯤ ꯗꯕ꯭ꯂꯤꯌꯨ ꯗꯤꯒꯤ ꯆꯪꯉꯨꯀꯥꯟꯗ ꯏꯝꯐꯥꯜꯒꯤ ꯏꯁ ꯉꯥꯛ ꯂꯩꯔꯝꯒꯅꯤ ꯍꯧꯖꯤꯛ
ꯑꯣ ꯈꯪꯗꯦꯗ ꯁꯪꯒ ꯈꯔ ꯂꯩꯕꯁꯤꯅ ꯍꯦꯛꯇ ꯊꯕꯛꯀꯤꯗꯤꯀꯣ
ꯎꯝ
ꯅꯩꯔꯛꯑꯦꯕ ꯍꯦꯛꯇ ꯌꯥꯗꯦꯕ
ꯍꯟꯗꯛꯀꯤ ꯇꯥꯝꯁꯤꯒ ꯑꯃꯇ ꯌꯦꯡꯒꯦ ꯇꯧꯕꯅꯦ
ꯎꯝ ꯌꯦꯉꯣ ꯎꯝ ꯇꯥꯏꯌꯦ ꯌꯦꯉꯣ ꯌꯦꯉꯣ
ꯐꯔꯦ ꯐꯔꯦ ꯑꯗꯨꯗꯤ
ꯎꯝ ꯍꯣꯢ ꯊꯝꯃꯦ ꯊꯝꯃꯦ ꯎꯝ ꯎꯝ